ꯍꯂ
ꯍꯜꯂꯣ
ꯅꯨꯡꯉꯥꯏꯔꯤꯕ꯭ꯔꯣ
ꯍꯜꯂꯣ
ꯀꯩꯗꯧꯕꯅ ꯉꯁꯤꯗꯤ
ꯐꯃꯤꯌꯦꯦ ꯅꯪꯗꯤ
ꯍꯥꯏꯗꯤ ꯑꯗꯨꯝ ꯂꯩꯒꯅꯤ ꯌꯨꯝꯗ
ꯍꯥꯥ
ꯌꯨꯝꯗ ꯑꯗꯨꯝ ꯂꯩꯒꯅꯤ
ꯑꯣ ꯆꯥꯛ ꯆꯥꯔꯔꯕꯕꯣ
ꯍꯣꯏ ꯆꯥꯔꯦ ꯅꯪꯗꯤ
ꯆꯥꯖꯔꯤꯗ
ꯑꯁ ꯊꯦꯡꯈ꯭ꯔꯦꯀꯣ
ꯁꯤꯇꯤ ꯂꯥꯏꯐꯅꯤꯅ ꯊꯦꯡꯈ꯭ꯔꯦ
ꯑ ꯁꯤꯇꯤ ꯂꯕꯗꯤ ꯅꯨꯡꯉꯥꯏꯕꯅꯦ
ꯀꯩ ꯌꯦꯟꯁꯥꯡ ꯆꯥꯔꯦ ꯅꯣꯏꯗꯤ
ꯑꯩꯈꯣꯏ ꯃꯇꯔ ꯑ ꯑꯗꯨ ꯑꯗꯨꯒꯒ ꯑꯗꯤ ꯑ ꯑ ꯃꯇꯇꯔ ꯑꯗꯨꯒ ꯑꯥꯂꯨ ꯐ꯭ꯔꯥꯏ
ꯅꯪꯅ ꯊꯣꯡꯕ꯭ꯔꯣ
ꯑꯩꯅ ꯊꯣꯡꯗꯨꯗ ꯍꯧꯒꯠꯄ ꯉꯝꯗꯦ ꯑꯩꯗꯤ
ꯉꯁꯤ ꯗꯤ ꯀꯦꯝꯝꯇ ꯂꯣꯏꯗ꯭ꯔꯣ
ꯎꯝ ꯑꯦꯛꯖꯥꯝ ꯆꯠꯂꯣꯏ ꯑꯦꯛꯖꯥꯝ ꯂꯣꯏꯈ꯭ꯔꯦ ꯄ꯭ꯔꯦꯛꯇꯤꯀꯦꯜ ꯑꯦꯛꯖꯥꯝ ꯅꯨꯃꯤꯠꯇꯣ ꯍꯥꯏꯊꯣꯛꯇ꯭ꯔꯤꯌꯦ
ꯑꯣ ꯅꯣꯏ ꯄ꯭ꯔꯦꯛꯇꯤꯀꯦꯜ ꯑꯦꯛꯖꯥꯝꯁꯨ ꯇꯧꯕ꯭ꯔꯥ
ꯍꯣꯏ ꯃꯈꯣꯏ ꯇꯧꯒꯅꯤ ꯍꯥꯏꯌꯦꯦ ꯃꯤꯒꯤ ꯊꯥꯕꯅꯦ ꯑꯩ
ꯑ ꯄꯩꯁꯥ ꯑꯦꯛꯁꯇ꯭ꯔꯥ ꯂꯧꯗ꯭ꯔꯣ
ꯎꯝ ꯂꯧꯗꯦꯗ ꯃꯈꯣꯏꯅ ꯑꯗꯨꯝ ꯄꯤꯕꯗꯣ ꯂꯧꯒꯅꯤ ꯍꯥꯏꯈ꯭ꯔꯕꯅꯦ ꯑꯩꯒꯤ ꯀꯖꯤꯟ ꯁꯤꯁꯇꯔ ꯑꯣꯏꯕꯅꯤꯅꯀꯣ
ꯑꯣ ꯑꯣ ꯑꯗꯣ ꯉꯁꯤ ꯑꯌꯨꯛꯇꯣ ꯅꯣꯡ ꯑꯆꯨꯕꯔ ꯑ ꯅꯣꯏꯏꯗ
ꯈꯔ ꯈꯔ ꯎꯝ ꯎꯝ ꯇꯥꯗꯅꯗꯤꯁꯨꯕꯨꯗꯦ
ꯑ
ꯅꯈꯣꯏꯒꯤꯗꯤ
ꯌꯦꯠ
ꯑꯣ ꯉꯥꯡꯒꯦ ꯉꯥꯡꯒꯦ
ꯗꯤ ꯅꯣꯡ ꯇꯥꯕ꯭ꯔꯥ ꯉꯁꯤ
ꯍꯣꯏ ꯑꯌꯨꯛꯇ ꯆꯨꯑꯦ ꯇꯨꯝ ꯑꯁ ꯇꯨꯝꯕ ꯈꯨꯅꯨꯡꯉꯥꯏꯗꯣ ꯑꯩꯗꯣ ꯍꯧꯒꯠꯂꯒ ꯐꯣꯟ ꯆꯥꯔꯖ ꯇꯧꯕꯤꯕꯅꯦꯕꯀꯣ ꯄꯨꯡ
ꯎꯝ
ꯃꯉꯥ ꯇꯔꯨꯛ ꯇꯥꯗꯧꯔꯦ ꯑꯗꯨꯗ ꯐꯣꯟ ꯆꯥꯔꯖ ꯂꯧꯕꯤꯔꯒ ꯇꯨꯝꯃꯦ ꯑꯗꯨꯒ ꯍꯧꯒꯠꯄꯗꯣ ꯅꯥꯏꯟꯗ ꯍꯧꯒꯠꯄꯅꯦꯕ
ꯎꯝ ꯑꯩꯅ ꯑꯦꯠ ꯇꯥꯒꯗꯧꯔꯦ ꯍꯧꯣꯒꯥꯏꯕꯗꯨ
ꯑꯣ ꯏꯃꯥꯒꯤ ꯃꯤꯁꯀꯣꯜ ꯇꯔꯨꯛ ꯂꯩꯌꯦ ꯑꯗꯨꯐꯥꯎ ꯈꯪꯗꯦ
ꯍꯃ ꯍꯃ
ꯁꯣꯏꯂꯦꯟ ꯊꯝꯗꯤ ꯊꯝꯗꯦ ꯑꯗꯣ ꯔꯤꯡꯇꯣꯟꯗꯣ ꯈꯔ ꯀꯩꯅꯣ ꯂꯣ ꯑꯣꯏꯅ ꯊꯝꯕꯒꯤꯀꯣ ꯑꯩꯗꯤ ꯍꯩꯅꯗꯦꯕ ꯑꯩ ꯇꯨꯝꯕ ꯃꯇꯝꯗ ꯔꯤꯡꯇꯣꯟꯗꯣ ꯌꯥꯝ ꯀꯟꯅ ꯊꯣꯛꯄꯗꯣ ꯑꯗꯨ ꯑꯩꯉꯣꯟꯗ ꯌꯥꯝ ꯈꯪꯕ ꯄꯤꯍꯟꯕꯗꯣ ꯑꯗꯨꯒꯤ ꯇꯜꯂꯦ
ꯉꯔꯥꯡꯗꯣ ꯏꯃꯥꯟꯅꯕꯤ ꯑꯃ ꯑꯩꯈꯣꯏ ꯈꯨꯟꯒꯤ ꯂꯩꯅꯀꯣ ꯑꯗꯨꯗ ꯄꯨꯡ ꯇꯔꯥ ꯑꯦ ꯄꯨꯡ ꯃꯤꯅꯤꯠ ꯑꯗꯣ ꯉꯥꯡꯉꯦ
ꯑꯩ ꯉꯔꯥꯡꯗꯣ ꯑꯩꯒꯤ ꯔꯤꯆꯥꯔꯖꯇꯣ ꯂꯣꯏꯈꯤꯕꯀꯣ
ꯎꯝ
ꯖꯤꯌꯣꯅꯤꯅ ꯀꯩꯅꯣ ꯖꯤꯌꯣꯗꯤ ꯑꯩꯈꯣꯏꯅ ꯀꯥꯞꯄ ꯃꯇꯝꯗ ꯑꯗꯨꯝ ꯔꯤꯆꯥꯔꯖꯁꯨ ꯑꯗꯨꯝ ꯑꯩꯈꯣꯏꯅ ꯀꯥꯞꯄꯒꯤ ꯄꯨꯡ ꯄꯨꯡꯗꯣ ꯇꯥꯔꯗꯤ ꯑꯗꯨꯝ ꯂꯣꯏꯕꯗꯣ ꯔꯤꯆꯥꯔꯖ
ꯎꯝ
ꯑꯗꯨꯃꯥꯏꯅ ꯇꯧꯕꯒꯤ
ꯅꯪ ꯖꯤꯑꯣ ꯄꯥꯏꯕ ꯃꯥꯜꯂꯤꯅꯦ ꯑꯗꯨꯗꯤ
ꯑꯣ ꯑꯩꯒꯤ ꯁꯤꯝꯗꯣ ꯀꯩꯅꯣ ꯑꯩꯒꯤ ꯃꯤꯡꯗ ꯑꯩꯒꯤ ꯃꯤꯡ ꯊꯣꯛꯇꯦꯕ ꯀꯣ ꯑꯩꯅ ꯀꯣ ꯇꯧꯔꯗꯤ ꯑꯗꯨꯒꯤ ꯖꯤꯑꯣꯗ ꯑꯣꯟꯍꯜꯂꯗꯤ ꯑꯩ ꯑꯩꯒꯤ ꯃꯤꯡꯗ ꯑꯗꯨꯝ ꯔꯦꯖꯤꯁꯇꯔ ꯇꯧꯅꯤ ꯍꯥꯏꯕ ꯑꯗꯨꯒꯤ ꯖꯤꯑꯣꯗ ꯍꯣꯏ ꯖꯤꯑꯣꯅ ꯔꯤꯆꯥꯔꯖ ꯈꯔ ꯀꯩꯅꯣ ꯀꯣꯝꯃꯦ ꯍꯥꯏꯇꯥꯔꯦ
ꯎꯝ ꯑꯩꯈꯣꯏꯒꯤꯗꯤ ꯑꯩꯁ ꯌꯥꯝ ꯑꯃꯨꯛ ꯀꯥꯈ꯭ꯔꯦ
ꯑꯣ
ꯇꯨ ꯖꯤꯕꯤꯗ ꯀꯌꯥꯔꯥ ꯀꯥꯎꯈ꯭ꯔꯦ ꯊ꯭ꯔꯤ ꯍꯟꯗ꯭ꯔꯦꯠ ꯐꯤꯐꯇꯤ ꯄ꯭ꯂꯥꯁ ꯑꯣꯟ
ꯅꯍꯥꯟꯗꯨ ꯊ꯭ꯔꯤ ꯍꯟꯗ꯭ꯔꯦꯠ ꯐꯣꯔꯇꯤ ꯅꯥꯏꯟꯔꯥ ꯅꯠꯇ꯭ꯔꯣ
ꯑꯗꯨꯗꯣ ꯋꯥꯟ ꯄꯣꯏꯟ ꯐꯥꯏꯚ ꯑꯣꯏꯔꯦ ꯍꯟꯗꯛꯀꯠꯅꯤ
ꯑꯣ ꯑꯣ ꯖꯤꯑꯣꯁꯨ ꯁꯨꯃꯥꯏꯅ ꯑꯣꯏꯌꯦ ꯑꯩ ꯍꯧꯖꯤꯛ ꯀꯥꯞꯄꯤꯁꯦ ꯊ꯭ꯔꯤ ꯍꯟꯗ꯭ꯔꯦꯗꯀꯤꯅꯦꯕꯀꯣ ꯑꯗꯣ ꯋꯥꯟ ꯄꯣꯏꯟ ꯐꯥꯏꯚ ꯈꯛꯇꯅꯦ ꯇꯨ ꯖꯤꯕꯤ ꯅꯠꯇꯦ ꯇꯨ ꯖꯤꯕꯤꯒꯤꯗꯨꯅ ꯊ꯭ꯔꯤ ꯐꯣꯔꯇꯤ ꯅꯥꯏꯟ
ꯑꯗꯣ ꯄꯥꯏꯅꯤꯡꯉꯗꯤꯀꯣ ꯍꯣꯠꯁꯄꯣꯠ ꯑꯗꯨꯝ ꯂꯧꯕꯒꯤ ꯑꯁ ꯌꯥꯝ ꯆꯠꯈ꯭꯭ꯔꯔꯤꯅꯦ
ꯑꯥ ꯍꯣꯏ ꯂꯦꯞ ꯄꯥꯏꯕꯗꯣ ꯀꯩꯅꯣ ꯅꯦꯠ ꯌꯥꯝ ꯆꯥꯏꯌꯦꯀꯣ
ꯍꯣꯏ ꯌꯥꯝ ꯆꯥꯕꯒꯤ ꯑꯁ ꯈꯪꯗ꯭ꯔꯦ
ꯑꯁ ꯑꯩꯁꯨ ꯀꯩꯅꯣ ꯂꯦꯞꯇꯤ ꯂꯧꯔꯤ ꯂꯧꯅꯤꯡꯕꯅꯦ
ꯅꯪ ꯂꯩꯕ ꯅꯠꯇ꯭ꯔꯣ
ꯂꯩꯆꯦ ꯅꯍꯥꯟ ꯂꯩꯕꯗꯣ ꯏꯆꯦꯒꯤꯅꯦꯕꯀꯣ
ꯎꯝ
ꯃꯥꯗꯣ ꯌꯣꯟꯊꯣꯛꯈ꯭ꯔꯦ
ꯀ ꯍꯥꯏꯒꯤ ꯌ
ꯈꯪꯗꯦ ꯃꯥꯅ ꯂꯧꯕꯗꯣ ꯇ꯭ꯋꯦꯟꯇꯤ ꯅꯥꯏꯟꯒꯤ ꯂꯧꯧꯕꯅꯦꯕ ꯑꯗꯣ ꯊꯥ ꯀꯌꯥ ꯆꯍꯤ ꯑꯃ ꯐꯥꯎ ꯐꯥꯗꯦ ꯃꯥꯅ ꯄꯥꯏꯕꯗꯣ ꯃꯔꯛ ꯃꯔꯛꯇꯅꯦꯕ ꯃꯥꯅ ꯄꯥꯏꯔꯒ ꯑꯗꯨ ꯌꯣꯟꯊꯣꯛꯄꯗꯨꯅ ꯁꯕꯦꯟꯇꯤꯟꯒꯤꯔꯥ ꯌꯣꯟꯊꯣꯛꯈ꯭ꯔꯦ ꯍꯥꯏ
ꯎꯝ ꯀꯩ ꯀꯝꯄꯅꯤ ꯑꯦ
ꯀꯩ ꯀꯝꯄꯅꯤꯔ ꯍꯩꯆ ꯄꯤꯗꯣ
ꯁꯣꯛꯑꯣ
ꯑꯗꯨꯅꯦꯕ꯫
ꯅꯪꯁꯨ ꯂꯧꯕ ꯌꯥꯏꯅ ꯗꯤꯖꯔꯗꯦꯁꯟꯒꯨꯝꯕ ꯇꯧꯔꯗꯤ꯫
ꯍꯣꯏ ꯑꯗꯨꯅꯦ ꯄꯩꯁꯥ ꯂꯩꯇꯦ꯫ ꯑꯩꯈꯣꯏꯒꯤ ꯏꯁꯀꯣꯂꯔꯁꯤꯞꯇꯤ ꯀꯩꯅꯣ ꯇꯦꯟ ꯇꯦꯟ ꯄ꯭ꯂꯁ ꯌꯧꯗꯦ ꯑꯗꯨꯒꯤꯅꯦ꯫
ꯀꯔꯤꯒꯤꯔꯥ ꯅꯈꯣꯏꯒꯤꯗꯣ꯫
ꯑꯩꯗꯤꯀꯣ ꯑꯦꯝ ꯑꯦ ꯀꯥꯔꯒ ꯇꯦꯟ ꯄ꯭ꯂꯁ ꯌꯧꯗꯣꯏꯔꯥ ꯈꯜꯂꯒ ꯇꯦꯟ ꯄ꯭ꯂꯁ ꯀꯥꯗꯦ ꯍꯥꯏꯌꯦ ꯇꯦꯟ ꯈꯛꯇꯅꯤ ꯍꯥꯏꯌꯦ꯫
ꯎꯝ꯫ ꯌꯥꯝꯗꯦꯀꯣ ꯑꯗꯨꯗꯤ꯫
ꯌꯥꯝꯗꯦ ꯍꯣꯏ ꯀꯩꯅꯣ ꯑꯩꯈꯣꯏꯅ ꯇꯣꯇꯦꯜ ꯇꯧꯔꯗꯤꯀꯣ꯫ ꯑꯦꯠꯃꯤꯁꯟꯒꯤꯅꯦ꯫ ꯐꯣꯝ ꯐꯤꯜ ꯑꯞ ꯀꯤꯅꯦ ꯑꯗꯨꯒ ꯂꯥꯏꯔꯤꯛ ꯀꯔꯤ ꯀꯩꯀꯥ ꯑꯗꯨꯝ ꯂꯧꯔꯒ ꯖꯦꯔꯣꯛꯁꯀꯨꯝꯕ ꯇꯧꯕꯗꯣ ꯇꯣꯇꯦꯜ ꯇꯧꯔꯗꯤ ꯏꯁꯀꯣꯂꯥꯔꯁꯤꯞꯇꯨ ꯀꯩꯅꯣ ꯇꯧꯗꯦꯕ ꯑꯣꯕꯔ ꯑꯞ ꯇꯧꯗꯦꯕ꯫
ꯎꯝꯝ꯫ ꯑꯩꯈꯣꯏꯒꯤꯗꯤ ꯍꯣꯁꯇꯦꯜ ꯐꯣꯝ ꯊꯝꯃꯔꯗꯤ ꯋꯥꯟ ꯑꯦꯠꯇꯤꯟ
ꯑꯁ ꯌꯥꯝ ꯐꯩꯩꯅ꯫
ꯑꯗꯨꯒ ꯊꯝꯗ꯭ꯔꯗꯤ ꯐꯤꯐꯇꯤꯟ꯫
ꯑꯣ ꯊꯝꯗ꯭ꯔꯁꯨ ꯅꯣꯏꯒꯤꯗꯤ ꯌꯥꯝꯃꯦꯗ꯫
ꯄꯥꯏꯕ ꯎꯝꯑ ꯐꯪꯂꯗꯤꯀꯣ ꯄꯥꯏꯕ ꯆꯪꯕꯗꯣ ꯄꯩꯁꯥ ꯚꯥꯞ ꯇꯥꯗꯦ ꯑꯗꯨꯝ ꯊꯨ ꯊꯨꯅ ꯆꯠꯂꯦ꯫
ꯑꯗꯨꯅꯦ꯫ ꯑꯩꯁꯨ ꯂꯥꯁ ꯏꯌꯥꯔꯗꯨꯗꯤ ꯏꯁꯀꯣꯂꯥꯔꯁꯤꯞꯀꯤ ꯄꯩꯁꯥꯅ ꯐꯤꯔꯣꯜꯒꯨꯝꯕ ꯂꯩꯕꯗꯤ ꯐꯪꯗ꯭ꯔꯦ꯫
ꯐꯣꯟ ꯂꯧꯕꯒꯤꯀꯣ꯫
ꯁꯦꯝꯁꯨꯡ ꯐꯣꯟꯁꯦ ꯐꯗꯤ ꯐꯩ ꯑꯗꯣ ꯏꯁꯄꯤꯀꯔꯗꯣ ꯃꯊꯛꯇ ꯑꯣꯏꯕꯒꯤ ꯋꯥ ꯉꯥꯡꯕꯗ ꯅꯨꯡꯉꯥꯏꯇꯦ꯫
ꯉꯁꯤꯗꯤ ꯐꯖꯅ ꯇꯥꯏꯌꯦ ꯅꯪꯒꯤ
ꯑꯣ꯫ ꯅꯍꯥꯟꯗꯨꯗꯤꯀꯣ ꯐꯣꯟ ꯑꯃꯨꯛ ꯇꯧꯕ ꯃꯇꯝꯗ ꯇꯥꯗꯦ ꯇꯥꯗꯦ ꯇꯥꯗꯦ ꯑꯗꯨꯝ ꯍꯥꯏꯌꯦ꯫
ꯎꯝ꯫
ꯑꯩꯁꯨ ꯐꯖꯅ ꯇꯥꯗꯦ ꯅꯍꯥꯟꯗꯣ꯫ ꯇꯧꯗꯦ꯫
ꯑ ꯅꯪꯒꯤꯗꯨꯁꯨꯅꯦ ꯑꯩꯗꯣ ꯅꯪ ꯁꯤ ꯐꯣꯟꯁꯦ ꯑꯩꯈꯣꯏꯒꯤ ꯑꯩꯈꯣꯏꯒꯤ ꯏꯅꯥꯗ ꯀꯩꯅꯣ ꯅꯞꯄꯗꯤ ꯇꯥꯏꯌꯦꯕ ꯐꯖꯅ ꯇꯥꯏꯌꯦꯕ꯫
ꯎꯝ꯫
ꯀꯅꯥ ꯀꯅꯥ ꯂꯩꯔꯤꯅꯣ꯫
ꯑꯁ ꯑꯩꯈꯣꯏ ꯏꯅꯥꯎꯅꯨꯄꯥ ꯑꯅꯤꯒ ꯑꯩ꯫
ꯑꯣ ꯑꯗꯨꯒ ꯀꯩꯅꯣꯗꯨꯗꯤ ꯃꯥ ꯃꯄꯥꯗꯨꯗꯤ꯫
ꯏꯅꯥꯎꯅꯨꯄꯥ ꯀ꯭ꯂꯥꯁ ꯀꯌꯥ ꯀꯥꯗꯕ ꯅꯈꯣꯏ ꯏꯅꯥꯎꯅꯨꯄꯥꯒ ꯆꯞ ꯃꯥꯟꯅꯕꯗꯨꯔꯥ꯫
ꯅꯠꯇꯦ ꯅꯃꯥꯒ ꯅꯄꯥꯗꯣ ꯀꯗꯥꯏ ꯆꯠ ꯀꯤ ꯍꯥꯏꯕꯅꯦ꯫
ꯏꯃꯥꯅ ꯖꯣꯕ ꯀꯥꯔꯠ ꯑꯗꯨꯒ ꯏꯄꯥꯅ ꯂꯧꯖꯠꯂꯦ ꯃꯣꯔꯣꯛ ꯂꯧꯅꯤꯡꯉꯥꯏ ꯆꯠꯈ꯭ꯔꯦ꯫
ꯃꯣꯔꯣꯛ ꯊꯥꯕ꯭ꯔꯥ ꯅꯣꯏ
ꯂꯥꯁ ꯏꯌꯥꯔꯒꯤꯀꯣ ꯑꯗꯨꯝ ꯂꯩꯕ
ꯑꯗꯨ ꯁꯥꯕ꯭ꯔꯣ ꯃꯣꯔꯣꯛꯇꯣ
ꯑꯗꯨ ꯎꯝ ꯊꯥꯏꯗ ꯄꯤꯒ꯭ꯔꯨꯁꯨ ꯀꯣ ꯍꯥꯎꯗꯤ ꯍꯥꯎꯋꯦ
ꯅꯍꯥꯟ ꯅꯍꯥꯟꯗꯣ ꯁꯤꯗ ꯀꯩꯅꯣ ꯃꯣꯔꯣꯛꯇꯣ ꯌꯣꯟꯕꯀꯣ ꯑꯗꯨ ꯄꯤꯛꯗꯤ ꯄꯤꯛꯑꯦꯕ ꯗꯨꯀꯥꯟ ꯗꯨꯀꯥꯟꯗꯔꯅ ꯑꯁ ꯌꯥꯝ ꯁꯥꯕꯅꯤꯍꯦ ꯁꯤ ꯃꯣꯔꯣꯛꯁꯤꯗꯤ ꯃꯤꯅ ꯆꯥꯕ ꯉꯝꯗꯕꯅꯦ ꯍꯥꯏꯕ ꯑꯗꯣ ꯑꯩꯗꯤ ꯂꯨꯄꯥ ꯀꯨꯟꯊ꯭ꯔꯥꯒꯤ ꯂꯧꯔꯦ ꯑꯗꯨ ꯆꯥꯕ ꯃꯇꯝꯗꯗꯤ ꯌꯥꯝꯅꯗꯤ ꯁꯥꯗꯦ
ꯎꯝ
ꯍꯥꯏꯗꯤ ꯑꯩꯈꯣꯏꯒꯤ ꯏꯁꯄꯥꯏꯁꯀꯤ ꯇꯣꯂꯔꯦꯟꯁ ꯂꯦꯚꯦꯜꯗꯨꯣ ꯍ ꯌꯥꯝ ꯋꯥꯡꯕꯅꯤꯅ
ꯃꯩ ꯆꯕꯤꯅꯤꯅ
ꯁꯥꯠ ꯗꯦ
ꯑꯩ ꯅꯣꯡ ꯑꯃꯨꯛ ꯇꯥꯔꯗꯤ ꯑꯁ ꯑꯩ ꯐꯤ ꯁꯨꯕꯗꯣ ꯀꯪꯦ ꯇꯦ
ꯀꯩꯅꯣ ꯅꯪ ꯐꯤꯒꯨꯝꯕꯗꯤ ꯁꯥꯗ꯭ꯔꯣ
ꯑꯦꯁꯥ ꯏꯍꯗꯤ ꯍ
ꯍꯥꯏꯅꯤꯡꯉꯥꯏ ꯇꯥꯃꯣꯅꯣ ꯈꯔꯗꯤ ꯅꯨꯄꯤ ꯑꯣꯏꯔꯒ
ꯑꯁ ꯑꯗꯨ ꯑꯗꯨ ꯈꯥꯏꯕꯅꯦ ꯑꯗꯨꯕꯨ ꯃꯇꯝ ꯂꯩꯔꯔꯣꯏ ꯑꯃꯨꯛ ꯆꯠꯀꯅꯤ
ꯑꯩꯁꯨꯅꯦ ꯃꯇꯝ ꯂꯩꯇ꯭ꯔꯦ ꯍꯧꯖꯤꯛ ꯑꯩ ꯈꯜꯂꯒ ꯀꯣ
ꯎꯝ
ꯐꯤꯒꯨꯝꯕꯗꯤ ꯀꯩꯅꯣ ꯅꯨꯄꯤ ꯑꯣꯏꯔꯒ ꯈꯪꯗ꯭ꯔꯗꯤ ꯃꯤꯅ ꯌꯦꯡꯕ ꯀꯥꯟꯗ ꯅꯨꯡꯉꯥꯏꯇꯦꯗꯅ
ꯑꯁ ꯑꯩꯗꯤ ꯃꯤ ꯃꯤꯕꯨꯗꯤ ꯈꯟꯕꯤꯗ꯭ꯔꯦꯕ ꯑꯝꯗ ꯀꯥꯟꯕꯤꯗ
ꯑꯗꯨ ꯍꯌꯦꯡꯋꯥꯏ ꯑꯩꯈꯣꯏꯅ ꯀꯩꯅꯣ ꯄꯥꯝ꯭ꯔꯗꯤꯀꯣ ꯑꯩꯈꯣꯏ ꯏꯁꯥꯅ ꯁꯥꯖꯠꯄꯗꯣ
ꯎꯝ ꯑꯗꯨ ꯑꯗꯨꯁꯨ ꯎ ꯐꯥꯏꯌꯦ ꯎꯝ
ꯐꯩꯌꯦꯕ ꯑꯗꯨ ꯅꯠꯇꯕꯤꯗ ꯄꯩꯁꯥꯗ ꯑꯗꯨꯝ ꯂꯧꯕꯗꯣ ꯄꯩꯁꯥ ꯃꯨꯒꯂ ꯅꯠꯇ꯭ꯔꯗꯤ ꯐꯔꯛ ꯇꯥꯅꯦꯕ ꯑꯗꯨꯒꯤ ꯑꯩꯗꯣ ꯐꯤꯒꯨꯝꯕ ꯌꯨꯝ ꯆꯠꯂꯗꯤ ꯐꯤꯒꯨꯝꯕꯗꯣ ꯁꯥꯒꯦ ꯈꯟꯕꯅꯦꯕꯀꯣ ꯑꯗꯨ ꯃꯇꯝ ꯂꯩꯇ꯭ꯔꯦ ꯍꯧꯖꯤꯛ ꯍꯧꯖꯤꯛ ꯑꯦꯝ ꯑꯦ ꯀꯥꯔꯦ ꯑꯗꯨꯒ ꯚꯦꯀꯦꯁꯟ ꯑꯃꯨꯛ ꯂꯩꯔꯁꯨ ꯐꯤ ꯁꯥꯕ ꯃꯇꯝꯗꯣ ꯂꯩꯔꯣꯏꯕ
ꯍꯁ ꯃꯇꯝꯁꯨ ꯂꯩꯔꯤꯅꯦ ꯌꯨꯝꯗ ꯂꯥꯛꯑꯒ ꯑꯗꯨꯝ ꯑꯃꯨꯛ ꯆꯠꯈ꯭ꯔꯅꯤ
ꯑꯗꯨꯅꯦ
ꯍꯩꯁꯨꯣ ꯍꯩꯇ ꯏꯅꯥꯎꯅꯨꯄꯤꯗꯤ ꯍꯩꯌꯦ ꯑꯩꯗꯤ ꯍꯩꯇꯦ ꯏꯟꯇ꯭ꯔꯦꯁ ꯂꯩꯇꯕꯒꯤ ꯈꯣ ꯐꯝꯔꯗꯤ ꯑꯩꯒꯤ ꯕꯦꯛꯕꯣꯜ ꯂꯣꯏꯅꯃꯛ ꯅꯥꯏꯌꯦ
ꯑ
ꯑꯩ ꯅꯍꯥꯟꯗ ꯑ ꯐꯤ ꯁꯥꯅꯤꯡꯉꯥꯏ ꯇꯧꯔꯒ ꯑꯁ ꯂꯣꯏꯔꯍꯦ ꯑꯗꯨꯒ ꯅꯦꯛꯀꯨꯝꯕꯁꯨ ꯂꯣꯏꯅꯃꯛ ꯅꯥꯕꯒꯤ ꯑꯩꯗꯣ ꯌꯥꯝ ꯇꯟꯈ꯭ꯔꯕ
ꯑ ꯑꯩꯁꯨ ꯅꯍꯥꯟꯗꯣ ꯀꯩꯅꯣ ꯁꯥꯕꯅꯦꯕꯀꯣ ꯀꯩꯅꯣꯗꯣ ꯑꯩꯈꯣꯏꯅ ꯄꯦꯇꯟ ꯄꯦꯇꯟ ꯀꯔꯤꯔꯥ ꯀꯩꯅꯣ ꯁꯥꯕꯗꯣ ꯗꯕ꯭ꯂꯤꯎꯒꯨꯝꯕ ꯑꯦꯛꯁꯀꯨꯝꯕ ꯁꯥ ꯑꯗꯨ ꯑꯩꯗꯣ ꯑꯃ ꯂꯩꯗꯥꯏ ꯃꯊꯛ ꯃꯊꯛ ꯃꯈꯥꯒꯤ ꯂꯩꯕꯗꯣ
ꯍꯣꯏ ꯍꯣꯏ ꯍꯣꯏ
ꯑꯩꯗꯤ ꯃꯊꯛ ꯃꯈꯥꯗ ꯇꯧꯕ ꯍꯩꯇꯦꯕ ꯃꯊꯛ ꯈꯛꯇꯅꯦꯕ ꯇꯧꯕꯗꯣ
ꯎꯝ
ꯇꯧꯔꯒ ꯗꯕꯂꯤꯎ ꯗꯕ꯭ꯂꯤꯎ ꯑꯦꯛꯁꯇꯣ ꯑꯦꯛꯁꯀꯤ ꯃꯥꯒꯤ ꯂꯦꯛ ꯑꯃꯗ ꯈꯣꯏꯕ
ꯎꯝ
ꯑꯗꯨꯅ ꯏꯃꯥꯅ ꯑꯩꯉꯣꯟꯗ ꯀꯩꯅꯣ ꯑꯩꯒꯤ ꯀꯣꯛꯇ ꯑꯃ ꯇꯧꯕꯤ
ꯑ ꯑꯩꯁꯨ ꯀ꯭ꯂꯥꯁ ꯇꯦꯟ ꯂꯣꯏꯕ ꯃꯇꯨꯡꯟꯅꯀꯣ ꯑꯗꯨꯝ ꯇꯧꯕꯅꯦ ꯑꯗꯨ ꯑꯃꯨꯛ ꯇꯧꯗ꯭ꯔꯦ ꯑꯃꯈꯛꯇ ꯇꯧꯔꯒ ꯑꯗꯨꯝ ꯇꯣꯛꯈ꯭ꯔꯦ ꯇꯧꯅꯤꯡꯗꯨꯕꯒꯤ ꯑꯁꯤꯒꯨꯝꯕꯁꯦ ꯑꯩꯗꯤ ꯏꯟꯇꯔꯦꯁ ꯌꯥꯝ ꯂꯩꯔꯦ
ꯎ
ꯇꯧꯁꯨ ꯇꯧꯅꯤꯡꯗꯦ ꯃꯤ ꯈꯔꯗꯤ ꯌꯥꯝ ꯍꯩꯕ ꯂꯩꯌꯦꯅꯀꯣ ꯅꯤꯇꯤꯡꯒꯨꯝꯕ ꯑꯁꯤ ꯐꯤ ꯁꯨꯕ ꯐꯤ ꯀꯩ ꯍꯥꯏꯕ꯭ꯔꯥ ꯐꯤ ꯁꯥꯕ
ꯁꯥꯕ ꯐ ꯁꯥꯕ ꯑꯩꯁꯨꯅꯦ ꯀ꯭ꯔꯣꯁꯁꯦ ꯇꯧꯅꯤꯡꯕꯁꯨ ꯃꯇꯝ ꯃꯇꯝ ꯂꯩꯌꯦꯕ ꯑꯩꯁꯨꯀꯣ ꯅꯍꯥꯟꯗ ꯀ꯭ꯔꯣꯁꯦ ꯇꯧꯔꯒ ꯅꯨꯃꯤꯠ ꯑꯃꯈꯛꯇ ꯇꯧꯕꯤꯔꯒ ꯑꯃꯨꯛ ꯇꯣꯛꯑꯦ
ꯎ ꯕꯥꯁꯀꯦꯔꯤ ꯑꯄꯨꯝ ꯁꯦꯝꯃꯦ ꯅꯍꯥꯟꯗꯣ ꯂꯥꯁ ꯏꯌꯥꯔ
ꯑ ꯏꯝꯕ꯭ꯔꯣꯏꯗꯔꯤꯁꯨ ꯍꯩꯇꯦ ꯏꯁꯕꯁꯀꯦꯠ ꯁꯦꯝꯕꯁꯨ ꯍꯩꯇꯦ ꯐꯤ ꯁꯥꯕꯁꯨ ꯍꯩꯇꯦ ꯀꯣꯁꯦ ꯇꯧꯕꯁꯨꯣ ꯍꯥꯏꯩꯗꯤ ꯑꯁ ꯍꯩꯕ ꯍꯥꯏꯔꯒꯀꯣ ꯔꯦꯜꯁ ꯌꯦꯡꯕ
ꯎꯝ ꯁꯤ ꯌꯦꯡꯕ ꯇꯃꯒ ꯑꯃꯃꯨ ꯍꯒꯗꯨꯒ ꯁꯥꯕ
ꯑꯗꯨꯗꯅꯦ ꯐꯔꯦ ꯑꯗꯨꯗꯤ ꯍꯣꯔꯦꯟ ꯑꯃꯨꯛ ꯁꯥꯁꯦ꯫
ꯊꯝꯃꯦꯀꯣ ꯑꯩ ꯎꯝ꯫ ꯍꯣꯏ- ꯍꯣꯏ꯫